ꯑ
ꯐꯦꯔꯤ ꯍꯥꯏꯕ ꯅ ꯃꯦꯁꯦ ꯁꯥꯍꯕꯗ ꯍ ꯇꯨꯝꯅꯤꯡꯕꯅ ꯂꯣꯏꯔꯦ ꯍꯥꯏꯕ꯭ꯔꯣ
ꯑꯣ
ꯇꯨꯝꯁꯨ ꯇꯨꯝꯅꯤꯡꯗ꯭ꯔꯒꯤꯟ ꯊꯤꯉꯨ
ꯍꯁ ꯍꯌꯦꯡ ꯑꯌꯨꯛꯇꯣ ꯑꯌꯨꯛ ꯊꯕꯛ ꯆꯠꯀꯗꯕ ꯂꯩꯌꯦꯕ
ꯑꯣ ꯀꯥꯏꯗꯦ ꯀꯥꯏꯗꯦ ꯑꯗꯨꯗꯤ ꯑꯩ ꯈꯪꯗꯕꯤꯅꯤꯅꯦ ꯁꯥꯎꯕ ꯌꯥꯗꯦ ꯂꯥꯁ ꯑꯣꯏꯅꯀꯣ
ꯀꯔꯤꯒꯤ ꯁꯥꯎꯒꯗ꯭ꯔꯣꯅꯦ ꯑꯦ ꯅꯪꯁꯨ ꯖꯥꯠ ꯑꯅꯤꯉꯦ
ꯎꯝꯝ ꯍꯌꯦꯡꯗꯤ ꯅꯪ ꯊꯕꯛ ꯄꯨꯡ ꯀꯌꯥꯗ ꯍꯪꯒꯅꯤ ꯐ꯭ꯔꯤ ꯑꯣꯏꯒꯅꯤ
ꯑꯩꯈꯣꯏ ꯏꯆꯦꯅ ꯍꯜꯂꯛꯄꯗꯣ ꯑꯗꯨꯒꯤ ꯇꯥꯏꯃꯤꯡꯗ ꯑꯗꯨꯝ ꯐ꯭ꯔꯤ ꯑꯣꯏꯔꯅꯤ
ꯑꯣꯀꯦ ꯑꯗꯨꯗꯒꯤ ꯄꯨꯡ ꯀꯌꯥ ꯐꯥꯎ
ꯍꯧꯖꯤꯛ ꯍꯧꯖꯤꯛꯀꯤ ꯃꯇꯝ ꯐꯥꯎ
ꯑꯥꯎ ꯑꯗꯨꯗꯤ ꯍꯌꯦꯡꯁꯤꯅ ꯊ꯭ꯔꯤꯒ ꯐꯔ ꯁꯥꯔꯅꯤ ꯑꯗꯨ ꯅꯪꯉꯣꯟꯗ ꯁꯀꯦꯟ ꯁꯥꯔꯒꯦ ꯑꯗꯨꯗꯒꯤ ꯇꯪ ꯐꯔ ꯁꯕ ꯌꯥꯅꯤꯅ
ꯅꯪꯒꯤꯁꯦ ꯑꯩ ꯑꯩꯒꯤ ꯑꯩꯉꯣꯟꯗ ꯁꯩꯀꯦꯟ ꯇꯥꯍꯟ ꯩ ꯋꯥꯅꯦ ꯋꯥ ꯅꯠꯇ꯭ꯔ
ꯍꯥꯏꯕꯗꯤ ꯅꯪꯅ ꯈꯤꯇꯪ ꯖꯨꯅꯤꯌꯔ ꯑꯣꯏꯕꯅꯤꯅ
ꯏ ꯀꯣ ꯁꯥꯟꯗ ꯐꯗꯕꯨꯖꯤꯅꯤ ꯖꯨꯅꯤꯌꯔ ꯁꯤꯅꯤꯌꯔ ꯈꯥꯏꯅꯕꯕ꯭ꯔꯣ
ꯑꯩꯪꯒꯤ ꯇꯧꯕꯅꯤꯗ ꯅꯪꯕꯨ ꯐꯥꯔꯁ ꯆꯥꯒꯦ ꯍꯥꯏꯁꯤꯉꯗ
ꯐꯩ ꯑꯗꯨꯃꯥꯏꯅ ꯍꯥꯏꯔ ꯑꯗꯨ ꯍꯥꯏꯔꯗꯤ ꯈꯔ ꯄꯛꯆꯩ ꯍꯥꯏꯕ
ꯑꯗꯅꯤꯕ
ꯍꯈꯣꯏ ꯏꯆꯦꯁꯨ ꯑꯗꯨꯝ ꯋꯥꯔꯤ ꯁꯥꯕ ꯅꯨꯡꯉꯥꯏꯕꯅꯦ ꯑꯩꯁꯨ ꯅꯣꯡ ꯐꯥꯗꯣꯛ ꯐꯥꯗꯣꯛ ꯑꯗꯨꯝ ꯃꯥꯡꯒ ꯋꯥꯔꯤ ꯁꯥꯟꯅꯩ ꯊꯕꯛ ꯃꯐꯝꯅꯦ ꯃꯥꯁꯨ ꯂꯩꯕꯅꯤ ꯎꯝ ꯑꯗꯨ ꯏꯆꯦꯁꯨ ꯃꯔꯔ ꯑꯣꯏꯔꯒꯗꯤ ꯑꯉꯥꯡ ꯃꯈꯣꯜ ꯃꯌꯥꯝ ꯃꯌꯥꯝꯗꯨꯅꯅꯦ ꯀꯣꯜ ꯇꯧꯕ ꯅꯨꯡꯉꯥꯏꯇꯦ
ꯍꯣꯏ ꯑꯗꯨꯅꯤ ꯅꯆꯦꯁꯤꯦ ꯑꯉꯥꯡ ꯌꯥꯝ ꯂꯧꯕ ꯃꯥꯜꯂꯦꯀꯣ
ꯎꯝ ꯂꯧꯕꯅꯦ
ꯍꯣꯏ ꯑꯉꯥꯡ ꯑꯗꯨꯝ ꯐ
ꯑꯩꯁꯨ ꯂꯧꯔꯛꯑꯦꯗ
ꯑꯣ
ꯑꯉꯥꯡ ꯂꯥꯎꯕ ꯑꯉꯥꯡ ꯂꯥꯎꯕꯒꯤꯗꯤ ꯑꯦꯛꯁꯄꯤ ꯌꯥꯝꯅ ꯑꯦꯛꯁꯄꯥꯔꯠ ꯑꯣꯏꯔꯍꯦ ꯑꯩ ꯏꯆꯥ ꯌꯥꯎꯔ ꯐꯥꯎꯕꯗ ꯐꯖꯅ ꯁꯤ ꯃꯥꯍꯤꯅꯤꯌꯦ
ꯑ ꯋꯥ ꯐꯩꯌꯦ ꯅꯥ ꯑꯗꯨꯗꯤ ꯌꯥꯝ ꯐꯩꯌꯦ ꯅꯥ ꯑꯗꯨꯗꯤ ꯑꯗꯨꯏꯗꯤ ꯅꯪ ꯑꯩꯒꯤ ꯑ ꯍꯥꯏꯌꯣ
ꯍꯧꯖꯤꯛꯅ ꯈꯔ ꯈꯔ ꯇꯝꯍꯧꯔꯗꯤ ꯍꯌꯦꯡꯋꯥꯏ ꯑꯩꯒꯤꯁꯨ ꯈꯔ ꯋꯥꯏ ꯁꯪꯉꯦꯗꯅ
ꯕꯥꯅꯤ ꯍꯥꯏꯌꯅꯦ
ꯑꯩꯈꯣꯏꯅ ꯏꯕꯥꯅꯤ ꯏꯕꯥꯅꯤꯒꯤ ꯋꯥꯏ ꯁꯪꯉꯤꯕ ꯅꯠꯇ꯭ꯔꯗꯤ ꯀꯥꯉ ꯀꯉꯅ ꯍꯥꯏ ꯁꯤ ꯑꯩꯕꯨ ꯈꯪꯗ꯭ꯔꯦꯇꯥꯥꯔꯁꯤꯕ ꯃꯄꯥ ꯀꯩ ꯍꯥꯏꯔ ꯂꯥꯎꯑꯔꯒ ꯇ ꯑꯗꯦꯕ ꯅꯪꯁꯨ ꯅꯆꯥ ꯅꯆꯥꯒꯤ ꯐꯤ ꯐꯤꯗꯨ ꯁꯨ ꯍꯥꯏꯕꯗ ꯌꯥꯒꯇ꯭ꯔꯥ
ꯍꯕ ꯀꯥꯏꯗ ꯈꯁꯨꯗ ꯎ ꯑꯩꯒꯤ ꯏꯃꯥꯟꯅꯕ ꯑꯃꯅꯀꯣ ꯑꯩꯒꯤ ꯏꯃꯥꯟꯅꯕ ꯑꯃꯅ
ꯎꯝ
ꯁꯅꯥꯕꯨ ꯌꯦꯡꯁꯤ ꯀꯧꯑꯣ ꯍꯥꯏꯅ ꯍꯥꯏꯕ ꯍꯥꯏꯔꯛꯄ ꯎꯆꯃꯛꯇꯣ ꯑꯗꯨꯒꯤꯩꯅ ꯍꯣꯏꯗꯥ ꯍꯌꯦꯡ ꯁꯦꯗꯥ ꯍꯥꯏꯅ ꯍꯥꯏꯕ
ꯅꯣꯏ ꯐꯣꯟꯗ ꯌꯦꯡꯕ꯭ꯔꯣ
ꯇꯗꯤꯕꯤꯤꯗ ꯇꯗꯤꯕꯤꯤꯗ
ꯑꯥꯎ ꯇꯤꯚꯤ ꯃꯤꯒꯌꯥ ꯌꯦ ꯃꯥꯅꯤ ꯇ
ꯃꯤ ꯑꯅꯤꯈꯛ ꯅꯠꯇꯦ ꯑꯩꯈꯣꯏ ꯃꯤ ꯑꯩꯈꯣꯏ ꯁꯤꯅꯤꯌꯔꯁꯤꯡ ꯌꯦꯡꯕꯗ ꯑꯉꯥꯡꯁꯤꯡꯗꯤ ꯀꯣꯂꯦꯖ ꯀꯥꯔꯗꯅꯤꯅ ꯇꯨꯝꯈ꯭ꯔꯣ
ꯑꯣꯝ ꯑ ꯑꯗꯨꯣꯗꯤ ꯑꯁ ꯍꯪꯉꯤ ꯍꯥꯏꯕꯈꯣꯏ ꯍꯟꯗꯨ ꯀꯥꯎꯋꯦꯅꯦ
ꯑꯣ ꯍꯉꯣ ꯑꯩꯗꯤ ꯑꯟꯁꯔ ꯔꯦꯗꯤꯗ ꯂꯩꯌꯦ ꯑꯟꯁꯔ ꯄꯤꯒꯦꯅ ꯊꯝꯕꯤꯌꯨ
ꯍꯪꯉꯦ ꯇꯧꯕꯅꯦ ꯑꯕꯗ
ꯅꯪꯁꯤ ꯅꯁꯛ ꯌꯥꯝ ꯐꯖꯩꯅꯦ ꯑꯁꯤ ꯌꯥꯝ ꯂꯩꯅꯩꯅꯦ ꯗꯤꯄꯤꯗ ꯌꯦꯡ
ꯅꯪ ꯑꯩꯒꯤ ꯤꯚꯤꯗ ꯑꯗꯨꯝ ꯌꯦꯡꯉ ꯂꯩꯔꯕ꯭ꯔꯣ
ꯑꯗꯨ ꯅꯪꯒꯤ ꯄꯣꯁ ꯇꯧꯕꯗꯣ ꯅꯪꯅ ꯃꯤꯠ ꯑꯃ ꯈꯨꯝꯕꯗꯣ ꯌꯥꯝꯥꯏ ꯀꯃꯥꯏꯗꯧ ꯌꯥꯝ ꯃꯩꯅꯦ ꯅꯣꯏ ꯅꯨꯄꯤꯁꯤꯡꯁꯦ
ꯑꯩꯈꯣꯏ ꯅꯨꯄꯤ ꯈꯛꯇ ꯅꯠꯇꯗ ꯅꯣꯏ ꯅꯨꯄꯥ ꯈꯔ ꯑꯇꯩ ꯈꯔꯁꯨ ꯇꯕ ꯍꯩꯕꯅꯦ
ꯑꯗ ꯅꯪꯒꯤꯀꯣ ꯅꯪꯒꯤ ꯃꯁꯛ ꯈꯔ ꯊꯥꯔꯛꯑꯣꯅꯦ ꯌꯦꯡꯁꯅꯦ ꯑꯩꯒꯤꯗ ꯐꯖꯅ ꯇꯤꯄꯤꯒꯤꯗꯨ ꯁꯦꯡꯗꯦꯕ
ꯎꯝ ꯁꯤꯒꯤ ꯁꯤꯒ ꯍꯦꯛ ꯊꯥꯔꯛꯀꯦ ꯍꯥꯏꯗꯤ ꯁꯤꯒꯤ ꯊꯔꯀꯦ ꯊꯔꯀꯦ
ꯍꯣꯔꯦꯟ ꯅꯪ ꯍꯧꯖꯤꯛꯁꯤ ꯂꯣꯏꯔꯒ ꯊꯥꯔꯛꯑꯣꯗ ꯅꯪ ꯇꯨꯝꯕ ꯌꯥꯔꯅꯤ
ꯏꯁ ꯄꯣꯠꯇꯣ ꯑꯗꯣ ꯊꯥꯔꯂ꯭ꯔꯗꯤ ꯇꯨꯝꯕ ꯌꯥꯗꯕ꯭ꯔꯣ
ꯍꯣꯏ
ꯃꯏ ꯍꯣꯏꯅꯦ ꯊꯥꯔꯝꯒꯅꯦ ꯊꯥꯔꯝꯒꯅꯦ
ꯊꯥꯔꯛꯑꯣꯅꯤ ꯊꯥꯔꯛꯑꯣꯅꯦ
ꯑꯁ ꯊꯤꯅꯤ ꯊꯤꯕꯤꯅꯤꯍꯦ ꯑꯩꯁꯨ ꯅꯪꯅꯕꯨ ꯍꯦꯟꯅ ꯐꯖꯂꯝꯝꯒꯅꯤ
ꯀꯗꯥ ꯍꯥꯏꯗꯤ ꯅꯣꯏꯍꯦꯪ ꯃꯁꯛ ꯑꯗꯨ ꯐꯖꯔꯒ ꯔꯥꯁꯤꯗꯨ ꯂꯩꯔꯒ
ꯔꯁꯤꯅ ꯃꯇꯨꯝ ꯃꯇꯨꯝ ꯌꯥꯎꯕ꯭ꯔꯣ
ꯨꯔ꯭ꯁꯤ ꯃꯇꯨꯝ ꯃꯇꯨꯝ ꯌꯥꯎꯌꯦ ꯑꯗꯨꯝ ꯌꯥꯎꯕ꯭ꯔꯣ ꯍꯥꯏꯕꯗꯣ ꯅꯆꯦ ꯌꯥꯝ ꯃꯥꯥꯟꯂꯩ ꯃꯥꯁꯨ ꯑꯗꯨꯃꯥꯏꯅ ꯍꯥꯏꯔꯝꯃꯦ
ꯗꯕ꯭ꯔ ꯃꯥꯜꯂꯁꯨ ꯀꯩꯁꯨ ꯀꯥꯏꯗꯦꯗ
ꯑꯣꯏꯣꯏꯗ ꯆꯤꯟꯃ ꯅꯎ ꯃꯥꯥꯟ꯭ꯔꯦꯗꯅꯂ꯭ꯔꯥ
ꯍꯣꯏ ꯃ ꯏꯆꯤꯟꯗꯤꯅ ꯃꯥꯥꯟꯗꯅ ꯀꯅꯥ ꯀꯅꯥꯗꯒ ꯃꯥꯅꯔꯗꯨꯅꯣꯕ
ꯎꯝ ꯎꯝ ꯎꯝ
ꯑꯁ ꯍꯣꯏ ꯍꯣꯔ ꯅꯨꯡꯉꯥꯏꯔꯤꯈꯩꯗ ꯅꯪ ꯅꯪ ꯉꯁꯤ ꯆꯥꯛ ꯀꯔꯤ ꯌꯦꯟꯁꯥꯡ ꯆꯥꯒꯦ ꯍꯥꯏꯕ ꯍꯪꯕ ꯀꯥꯎꯍꯧꯔꯦꯅꯦ
ꯑꯩꯗꯤ ꯉꯁꯤꯗꯤ ꯀꯔꯤꯔꯥ ꯏꯁꯀ꯭ꯋꯥꯁꯇꯣ
ꯎꯝ
ꯏꯁꯀꯋꯥꯁꯀ ꯎꯇ ꯆ ꯀꯩꯅꯣ ꯍꯔ ꯆ ꯍꯨꯝ
ꯑꯣ ꯑꯩꯁ ꯎꯇꯤ ꯍꯥꯏꯕꯗ ꯀꯔꯤꯅꯣ ꯈꯜꯂꯨꯔꯦꯍꯦ
ꯊꯤ ꯅꯠꯇꯦ ꯋꯥꯁ ꯀꯩꯔꯨꯝ ꯆꯥꯏ
ꯎꯝ ꯑꯁꯤꯁ ꯌꯦꯔꯨꯝ ꯅꯨꯡꯁꯤꯠ ꯀꯟꯕꯗꯣ
ꯐꯥꯏ ꯇꯧ ꯆꯕ ꯀꯩꯁꯨ ꯀꯥꯏ ꯂꯤꯗ
ꯍꯣꯔꯦꯟ ꯍꯣꯔꯦꯟ ꯅꯨꯡꯗꯥꯡ ꯃꯊꯟꯇ ꯅꯣꯡꯃꯩ ꯀꯥꯞꯆꯔꯁꯤꯅꯤꯀꯣ
ꯅꯨꯡꯁꯤꯠꯀꯥꯗꯤ ꯍꯣꯏꯗꯤ ꯑꯗꯨ ꯆꯥꯉꯁꯨ
ꯁꯤ ꯀꯥꯕꯅꯤ ꯌꯦꯡꯅꯤ ꯍꯥꯏꯒꯤꯦꯅꯤ
ꯑꯩꯈꯣꯏꯒꯤ ꯄꯨꯛꯇꯤ ꯐꯔꯤꯕꯅꯤ
ꯅꯪꯅꯣ ꯀꯔꯤꯅꯣ ꯑꯅ ꯑꯃꯨꯛ ꯍꯪꯒꯦ ꯇꯧꯕꯗꯣ
ꯀꯔꯤꯅꯣ
ꯀꯧꯔꯦꯗꯥ ꯅꯪ
ꯅꯪ ꯅꯣꯏꯕ꯭ꯔꯥ ꯅꯣꯏꯗꯕ ꯃꯥꯜꯂꯀꯣ
ꯏꯟ ꯀꯪꯉꯤ ꯑꯩꯗꯤ ꯅꯪꯅ ꯄꯥꯏꯔꯒ ꯂꯪꯒꯗꯕꯒꯤ ꯍꯣꯏ ꯇꯅꯤ ꯑꯩꯅ ꯂꯩꯥꯏꯁꯤ
ꯅꯪꯁꯤ ꯉꯧꯕ ꯃꯥꯂꯦꯀꯣ ꯉꯧꯋꯦꯀꯣ
ꯈꯔ ꯈꯔ ꯌꯥꯝꯅꯗꯤ ꯌꯥꯝ ꯑꯩꯉꯣꯟꯗꯒꯤ ꯍꯦꯟꯅ ꯏꯆꯦꯅ ꯌꯥꯝ ꯉꯧꯕꯅꯦꯕ ꯉꯧꯕ ꯍꯥꯏꯁꯦ ꯉ ꯃꯗꯤ ꯃꯗꯕꯅꯤ ꯍꯦꯁꯨ ꯌꯥꯝ ꯋꯥꯈꯣ ꯎꯝ ꯃꯗꯤ ꯃꯨꯗꯕꯅꯦ ꯑꯩ
ꯑꯗꯣ ꯌꯨꯝꯗ ꯌꯨꯝꯗ ꯆꯠꯂꯒ ꯂꯧ ꯁꯨꯕ ꯈꯣꯠꯄ ꯇꯧꯔꯒ ꯇꯧꯔꯗꯤ ꯑꯗꯨꯝ ꯃꯨꯁꯜꯂꯛꯑꯦꯗ
ꯍꯥꯏꯗꯤ ꯂꯧ ꯂꯧ ꯍꯥꯏꯔꯤꯁꯤꯗꯤ ꯑꯌꯨꯛ ꯉꯟꯇꯥ ꯂꯒ ꯑꯃꯨꯛ ꯊꯤꯅ ꯍꯜꯂꯛꯀꯅꯤ ꯑꯗꯨꯁꯨ ꯅꯨꯡꯁꯥ ꯃꯔꯛꯇꯅꯦꯕ ꯇꯧꯔꯤꯗꯣ
ꯑꯣ
ꯃꯠꯇꯗ
ꯅ ꯎꯠ ꯆꯠꯄ ꯍꯥꯏꯕ꯭ꯔꯣ ꯅꯁꯨꯣ
ꯎꯝ
ꯍꯂꯣ ꯀ ꯊꯕꯛ ꯁꯨꯝꯣ
ꯎꯝ ꯑꯩꯅ ꯀ꯭ꯂꯥꯁ ꯇꯦꯟ ꯂꯣꯏꯔꯛꯄꯗ ꯎ ꯂꯧꯒꯤ ꯊꯕꯛ ꯎꯝ ꯁꯣꯍꯟꯕꯤꯔꯦꯗ
ꯑꯣ ꯐꯩꯅꯦ ꯊꯕꯛ ꯇꯧꯕ ꯍꯥꯏꯔꯗꯤ
ꯍꯣꯏ ꯅꯨꯄꯤ ꯍꯥꯏꯔꯤꯁꯤꯗꯤ ꯎꯝ ꯍꯥꯏꯔꯣ ꯍꯥꯏꯔꯣ
ꯊꯕꯛ ꯁꯨꯕ ꯍꯥꯏꯕ ꯅꯨꯄꯤꯁꯤꯡꯁꯦ ꯌꯥꯝ ꯀꯥꯟꯅꯕꯅꯤ ꯌꯥꯝ ꯐꯩꯌꯦꯕ
ꯎꯝꯅꯦ ꯅꯨꯄꯤꯅ ꯃꯄꯥꯟꯒꯤꯗꯤ ꯈꯪꯗꯦ ꯏꯃꯨꯡ ꯃꯅꯨꯡꯒꯤ ꯌꯨꯝꯒꯤ ꯊꯕꯛ ꯂꯣꯏꯅ ꯇꯧꯕ ꯍꯥꯏꯔꯗꯤ ꯑꯗꯨ ꯅꯨꯄꯤꯗꯨꯅꯦ ꯄꯥꯔꯐꯦ ꯍꯥꯏꯔꯁꯤꯈꯤ
ꯌꯥꯝꯅ ꯃꯄꯥꯟꯒꯤ ꯊꯕꯛ ꯑꯣꯏꯒꯦꯔꯥ ꯀꯔꯤ ꯑꯣꯏꯒꯦꯔꯥ ꯌꯥꯝꯅ ꯍꯩꯇꯁꯅꯨ ꯑꯗꯨ ꯀꯩꯁꯨ ꯀꯥꯏꯗꯦ ꯌꯨꯝꯗꯣ ꯃꯥꯅ ꯂꯩꯔꯤꯕ ꯌꯨꯝꯗꯣ ꯃꯥꯒꯤ ꯃꯆꯥꯅꯨ ꯆꯥ ꯃꯅꯦꯝ ꯃꯕꯣꯛ ꯐꯖꯅ ꯉꯥꯛ ꯁꯦꯟꯅꯕꯤꯕ ꯍꯥꯏꯕ ꯍꯩ ꯎ ꯍꯩꯔꯗꯤ ꯁꯅꯥꯒꯨꯝꯕꯅꯤ ꯗꯥꯏꯃꯟꯒꯨꯝꯕꯅꯤ
ꯃꯅꯤ ꯃꯥꯅꯤ ꯊꯤꯟꯃꯤ ꯅꯪ ꯌꯥꯝ ꯁꯤꯡꯉꯤꯅꯦ ꯑꯉꯥꯡ ꯑꯣꯏꯔꯒ ꯌꯥꯝ ꯈꯪꯉꯤꯅꯦ ꯌꯥꯝ ꯁꯤꯡꯒꯗꯧꯅꯅ ꯄꯤꯅꯤ ꯅꯪꯁꯦ
ꯍꯣꯏ ꯁꯤꯡꯒꯗꯕꯅꯤꯅꯤ
ꯅꯪꯗꯤ ꯃꯆꯤꯟ ꯏꯅꯥꯎ ꯀꯌꯥꯅꯤ ꯀꯌꯥꯅꯤ ꯍꯥꯏꯕ ꯅ ꯅ ꯈꯥꯏꯗ ꯑꯍ
ꯅꯨꯄꯤ ꯑꯍꯨꯝ ꯅꯨꯄꯥ ꯑꯅꯤ ꯑꯩꯅ ꯈ꯭ꯋꯥꯏꯗꯒꯤ ꯑꯍꯟꯅꯤ
ꯑꯣ ꯑꯗꯨꯗꯤ ꯅꯅꯥꯎ ꯅꯨꯨꯄꯥꯁꯨ ꯄꯨꯔꯥ ꯑꯉꯥꯡ ꯑꯣꯏꯔꯝꯅꯤꯅꯀꯣ
ꯏꯟꯅ ꯎꯅꯄꯥꯥ ꯑꯩꯅꯍꯅ ꯄꯁ ꯅ ꯍꯥꯟꯟꯗ ꯀꯩꯅꯣ ꯑ ꯆꯍꯤ ꯔꯣ ꯅꯥꯏꯟꯇꯤꯟ ꯏꯌꯥꯔꯁ
ꯑꯣ ꯅꯪꯅ ꯀꯌꯥ ꯑꯣꯏꯕ
ꯑꯩꯅ ꯑꯩꯅ ꯑꯅꯤꯗꯨꯗ ꯎꯝ ꯖꯦꯔꯣ ꯃꯥꯇꯂꯣ ꯦꯔꯣ ꯃꯆꯂꯣ
ꯑꯅꯤꯗꯨꯗ ꯖꯤꯔꯣ ꯑꯃꯃꯨꯛ ꯍꯥꯞꯆꯤꯜꯂꯣꯏꯕ
ꯑꯥ
ꯀꯩꯩꯅꯅꯣ ꯍꯧꯖꯤꯛ ꯭ꯌꯥꯟ ꯇꯥꯔꯦ
ꯑꯩꯅ ꯆꯍꯤ ꯀꯨꯟ
ꯑꯣ
ꯏꯟꯅꯥꯎ ꯅꯨꯄꯅꯥ
ꯇꯣꯏꯅꯇꯤ ꯑꯗꯦ ꯋꯥꯟ ꯏꯔꯁ ꯗꯤꯐꯦꯟꯁꯗ
ꯍꯣꯏ ꯍꯥꯏꯗꯤ ꯏꯃꯥ ꯑꯁꯦꯡꯕꯗꯤ ꯇ꯭ꯋꯤꯟꯁ ꯑꯣꯏꯔꯒꯗ ꯑꯣꯏꯒꯗꯕꯗꯣ ꯈꯔ ꯀꯩꯅꯣ ꯇꯧꯕꯒꯤ
ꯑꯣ
ꯑꯗꯨꯅꯤ ꯍꯣꯏ ꯑꯩꯅ ꯑꯍꯟ ꯈ꯭ꯋꯥꯏꯗꯒꯤ ꯑꯍꯟꯅꯦ
ꯐꯩ ꯐꯩ
ꯏꯁꯁ ꯐꯩ ꯐꯩꯌꯦ
ꯑꯍꯥꯟ ꯑꯣꯏꯕꯤ ꯑꯣꯏꯔꯝꯒꯅꯤ ꯊꯕꯛ ꯌꯥꯝ ꯇꯧꯕ ꯍꯥꯏꯕꯗꯣ ꯌꯥꯝ ꯁꯤꯡꯕꯗ
ꯈꯪꯗ꯭ꯔꯦꯅ ꯍꯣꯏ ꯊꯕꯛ ꯏꯃꯨꯡꯗ ꯈꯔ ꯀꯩꯅꯣ ꯅꯍꯟ ꯑꯣꯏꯔꯦ ꯍꯥꯏꯕꯒꯤꯔ ꯑꯗꯨ ꯇꯧꯔꯤ ꯑꯗ ꯈꯣꯠꯂꯦ ꯑꯁ ꯀꯣꯛ ꯌꯥꯝ ꯉꯥꯎꯏꯗ ꯑꯁ
ꯑꯥꯍꯟ ꯑꯣꯏꯕꯁꯦ ꯊꯕꯛ ꯇꯧꯕ ꯍꯥꯏꯒꯗꯧꯕꯅꯤ ꯅꯪꯒꯤ ꯃꯈꯥꯁꯤꯡꯕꯨ ꯌꯦꯡꯕ ꯍꯥꯏꯒꯗꯧꯕꯅꯤ
ꯃꯥꯅꯦ ꯃꯥꯅꯦ ꯃꯥꯅꯦ
ꯅꯨꯄꯥ ꯑꯐꯕ ꯌꯦꯡꯕ ꯍꯥꯏꯒꯗꯧꯕꯅꯤ ꯀꯣꯏꯕ ꯍꯥꯏꯒꯗꯧꯕꯅꯤ ꯄꯨꯡꯀꯣꯏ ꯀꯣꯏꯕ ꯌꯥꯗꯦ ꯅꯨꯄꯥꯁꯤꯡ ꯅꯥꯠꯇꯔ꯭ ꯑꯩꯅꯥ ꯍꯥꯌꯕꯁꯦ ꯆꯨꯝꯗꯔꯣ
ꯆꯨꯝꯃꯦ ꯍꯟꯗ꯭ꯔꯦꯠꯇ ꯍꯟꯗ꯭ꯔꯦꯠꯅꯦ
ꯑꯩꯗꯤ ꯑꯐꯕ ꯑꯗꯨꯝ ꯇꯝꯕꯤꯕꯅꯤꯀꯣ ꯅꯪꯕꯨ ꯅꯪꯅ ꯂꯧꯅꯤꯡꯉꯗꯤ ꯂꯧꯑꯣ ꯂꯧꯅꯤꯡꯗ꯭ꯔꯗꯤ ꯀꯩꯁꯨ ꯀꯥꯏꯗꯦ ꯑꯗꯣ ꯑꯩꯗꯤ ꯃꯤꯕꯨ ꯐꯕ ꯇꯝꯕꯤꯅꯤꯡꯉꯦꯕ
ꯏꯁ ꯅꯪꯅ ꯅꯪꯅ ꯇꯥꯛꯄꯤꯕ ꯈꯨꯗꯤꯡꯗ ꯂꯣꯏꯅ ꯂꯧꯕ ꯌꯥꯕ ꯉꯥꯛꯇꯅꯤ
ꯑꯗꯨꯅꯤ ꯑꯗꯨꯃꯛꯅꯤ ꯒꯨꯠ ꯒꯜ ꯍꯥꯏꯕꯗ ꯑꯗꯨꯕꯨ ꯍꯥꯏꯃꯤ
ꯑꯗꯣ ꯅꯪ ꯕꯣꯜꯌꯦꯡꯗꯣꯏꯔꯣ
ꯌꯦꯡꯈ꯭ꯔꯅꯤ ꯍꯧꯖꯤꯛ ꯂꯣꯏꯔꯒ ꯑꯩꯅ ꯍꯥꯏꯕꯗꯨ ꯊꯥꯕꯤꯈ꯭ꯔꯣ ꯑꯩꯉꯣꯟꯗ ꯋꯥꯆꯦꯞꯇ ꯑꯗꯨꯒ ꯅꯪꯇꯨꯝꯈ꯭ꯔꯣ ꯄꯣꯊꯥꯈ꯭ꯔꯣ
ꯑꯩꯅꯥ ꯍꯌꯦꯡ ꯊꯕꯛ ꯂꯥꯛꯀꯗꯕ ꯂꯩꯕꯅꯤꯅꯀꯣ
ꯍꯣꯏ ꯑꯩꯗꯤ ꯄꯨꯡ ꯑꯃ ꯐꯥꯎ ꯆꯥꯖꯩ ꯍꯥꯏꯕꯅꯤ ꯑꯗꯨꯗ ꯅꯪꯅ ꯌꯥꯗ꯭ꯔꯒ ꯀꯌꯨꯛ ꯍꯥꯏꯂ
ꯑꯁ ꯁꯥꯕꯕꯨꯗꯤ ꯌꯥꯏꯑꯕꯀꯣ ꯑꯗꯨ ꯑꯣꯏꯔꯁꯨ ꯍꯌꯦꯡ ꯊꯕꯛ ꯆꯠꯄ ꯊꯕꯛ ꯆꯠꯇ ꯑꯗꯨꯝ ꯄꯨꯡ ꯑꯃ ꯄꯨꯡ ꯑꯃꯈꯛꯇ ꯄꯨꯡ ꯑꯍꯨꯝ ꯃꯔꯤꯐꯥꯎ ꯁꯥꯟꯅꯕ ꯌꯥꯏ
ꯅꯪ ꯊꯕꯛ ꯆꯠꯀꯅꯤꯅꯗꯤ ꯇꯨꯝꯕꯅ ꯐꯩ ꯍꯥꯏꯕꯗꯤ ꯋꯥꯒꯅꯦꯕ ꯅꯪꯁꯨ ꯀꯣ ꯍꯌꯦꯡ ꯅꯨꯡꯉꯥꯏꯅ ꯑꯃꯨꯛ ꯁꯥꯕ ꯌꯥꯏꯗꯅ ꯉꯉꯥꯏꯑꯦ ꯑꯗꯨꯝꯊꯣꯛꯑꯒ ꯅꯠꯇ꯭ꯔꯥ